ꯍꯜꯂꯣ
ꯇꯥꯔꯦ
ꯇꯥꯔꯦꯀꯣ ꯍꯟꯗꯛꯇꯤ ꯇꯥꯖꯔꯦꯀꯣ ꯃꯦꯗꯥꯝ
ꯎꯝ ꯅꯨꯡꯁꯥꯥꯖꯤ ꯁꯥꯗꯣꯔꯛꯑꯦ
ꯅꯪ ꯐꯤꯒ ꯁꯨꯕ꯭ꯔꯣ ꯅꯪ ꯐꯤ ꯁꯨꯕ ꯃꯥꯟꯕ ꯅꯪꯅ ꯅꯨꯡꯁꯥ ꯌꯥꯝ ꯁꯦꯟꯅꯩꯗꯣ ꯉꯁꯤꯗꯤ
ꯐꯤ ꯁꯨꯗꯦꯗ ꯑꯩ ꯈꯨꯃꯨꯛꯁꯦ ꯁꯦꯟꯅꯕꯩ ꯋꯥꯅꯦ
ꯈꯨꯃꯨꯛ ꯐꯖꯕ ꯑꯝꯇ ꯂꯩꯅꯤꯡꯕꯅꯦ ꯑ ꯂꯩꯅꯤꯡꯃꯟꯒ꯭ꯔꯦ ꯑꯩꯖꯨ ꯉꯝꯃꯟ ꯒ꯭ꯔꯦ ꯌꯥꯔꯦ
ꯑꯩꯅ ꯑꯩꯅ ꯍꯥꯏꯕꯗꯨꯖꯨ ꯂꯩꯔꯨꯔꯖꯦ
ꯌꯦꯡꯉꯨꯖꯦ ꯑꯗꯣ ꯑꯗꯨꯗ ꯐ ꯑꯗꯣ ꯃꯣꯏꯗꯣ ꯃꯣꯏꯗꯣ ꯇꯥꯡꯉꯤꯔ ꯍꯣꯡꯉꯤꯔꯣ ꯑꯇꯣꯞꯄ ꯑꯍꯣ
ꯑꯗꯨ ꯑꯗꯨꯝ ꯌꯥꯔꯦꯗ ꯑꯗꯒꯤ ꯍꯦꯟꯅ ꯍꯣꯡꯕ ꯍꯥꯏꯖꯦ ꯀꯔꯤ ꯀꯔꯝꯕ ꯄꯥꯝꯃꯤꯅꯣ
ꯑꯗꯨꯝ ꯌꯥꯏꯌꯦ ꯑꯩꯗꯤ ꯑꯃꯍꯦꯛꯇ
ꯑꯗꯨꯝꯅꯦ ꯕꯖꯥꯔꯗꯒꯤ ꯂꯩ ꯇꯥꯔꯗꯤ ꯑꯗꯨꯒꯨꯝꯕ ꯋꯥꯏ ꯁꯦꯜ ꯑꯦꯜ ꯒꯨꯝꯕꯗꯨꯗꯤ ꯑꯃꯨꯛ ꯌꯥꯎꯔꯣꯏꯕ ꯈꯪꯕ꯭ꯔꯥ
ꯌꯥꯎꯔꯣꯏ ꯑꯗꯨꯝꯕ ꯕ꯭ꯔꯥꯟꯗꯦꯠꯇꯤ ꯌꯥꯎꯔꯣꯏꯌꯦ ꯎꯝ ꯕꯖꯥꯔꯗ
ꯑꯗꯨꯝ ꯑꯗꯨꯝꯕ ꯍꯤꯜꯁꯀꯨꯝꯕꯗꯤ ꯌꯥꯎꯔꯀꯥꯟꯗ ꯑꯗꯨꯝ ꯂꯤꯁꯤꯡ ꯑꯃ ꯂꯤꯁꯤꯡ ꯑꯃ ꯑꯗꯥꯏ ꯔꯦꯟꯁꯇ ꯑꯗꯨꯝ ꯂꯩꯅꯦꯕ ꯕꯖꯥꯔꯗꯗꯤ
ꯎꯝ
ꯑꯗꯣ ꯍꯧꯖꯤꯛꯀꯤꯗꯣ ꯌꯥꯔꯦ ꯀꯩꯅꯣ ꯃꯤ ꯍꯥꯟꯅ ꯍꯥꯏꯅꯕꯗꯣ ꯂꯤꯁꯤꯡ ꯃꯔꯤꯗꯒ ꯂꯩꯅꯕꯒꯤ ꯇꯧꯋꯤꯗꯨꯗꯤ
ꯑꯗꯨꯕꯨꯗꯤ ꯇꯧꯋꯦ ꯑꯩꯖꯩ ꯕꯦꯛ ꯑꯃ ꯕꯦꯒꯁꯨ ꯑꯃꯝꯇ ꯂꯩꯅꯤꯡꯉꯤ ꯑꯈꯣꯏꯆꯦꯅꯁꯨ ꯕꯦꯒ ꯑꯃ ꯂꯩꯌꯣꯏꯌꯦ ꯑꯈꯣꯏꯆꯦꯅ ꯍꯥꯏꯕ ꯑꯗꯨꯝ ꯍꯦꯟ ꯕꯦꯛ ꯑꯣꯏꯅ ꯄꯥꯏꯔꯁꯨ ꯌꯥꯕ ꯃꯔꯤ ꯌꯥꯔꯁꯨ ꯌꯥꯕ ꯑꯃ ꯂꯩꯌꫭꯌꯦ
ꯑꯗꯨꯗꯣ ꯑꯃ ꯀꯩꯅꯣ ꯑꯥꯏ ꯖꯤꯗ ꯀ ꯀꯩꯅꯣ ꯑꯃ ꯂꯩꯕꯅꯦꯕ ꯏꯁꯇꯣꯔ ꯑꯃ ꯂꯩꯕꯅꯦꯕ ꯂꯤꯛ ꯀꯩꯀꯥ ꯌꯣꯟꯕꯝ ꯗꯣ ꯈꯪꯕ꯭ꯔꯥ ꯂꯤꯛꯇꯣ ꯑꯃ ꯃꯣꯏꯅ ꯁꯥꯔ ꯁꯥꯔ ꯌꯣꯟꯕ ꯖꯃꯀꯤ ꯉꯥꯛꯇ ꯍꯥꯞꯄꯤꯗꯣ ꯍꯥꯏꯗꯤ ꯀꯣꯂꯨꯒꯨꯝꯕꯒꯤ ꯅꯠꯇꯕꯤꯗ
ꯍꫭꯏ ꯍꫭꯏ
ꯂꯩꯕꯅꯦꯕ ꯑꯗꯨꯒꯨꯝꯕꯩꯗ ꯌꯥꯎꯕ ꯄ꯭ꯔꯟꯁꯀꯤ ꯀꯣꯡꯒ꯭ꯔꯦꯡꯗꯣ
ꯑꯥ
ꯀꯣꯡꯒ꯭ꯔꯦꯡꯒꯨꯝꯕꯒꯤ ꯏꯁꯇꯥꯏꯜꯗ ꯕꯦꯛ ꯊꯣꯛꯄ ꯂꯩꯗꯅ
ꯍꯣꯏ ꯂꯩ
ꯎꯝ ꯑꯗꯨꯒꯨꯝꯕꯗꯣ ꯄꯥꯝꯃꯦ ꯍꯥꯏꯕ ꯑꯩ
ꯑꯩꯖꯨ ꯄꯥꯝꯃ‌ꯦ ꯗꯨ ꯐꯖꯗ꯭ꯔꯣ
ꯐꯖꯩ ꯍꯥꯏꯕ ꯑꯗꯨ ꯒꯣꯜ ꯀꯂꯔꯗꯒꯗꯤ ꯌꯥꯝ ꯐꯖꯥꯖꯥꯠꯅꯤ ꯑꯗꯨ ꯂꯨꯍꯣꯡꯕ ꯄꯨꯔꯖꯨ ꯌꯥꯔꯦ ꯗꯨꯝ ꯏꯁꯀꯔꯠ ꯁꯦꯠꯂꯒ ꯄꯨꯔꯖꯨ ꯌꯥꯎꯔꯦ
ꯑꯗꯨ ꯑꯃ ꯍ‌ꯦꯛꯇ ꯄꯨꯔꯖꯨ ꯌꯥꯔꯦꯕ
ꯎꯝ ꯃꯔꯤꯖꯨ ꯄꯥꯜꯂꯅꯦꯕ ꯅꯨꯡ ꯇꯥꯕ꯭ꯔꯣ
ꯑꯥ ꯀꯩꯅꯣ ꯇꯥꯗꯕ꯭ꯔꯣ ꯑꯩꯗꯤ ꯐꯦꯟ ꯐꯦꯟ ꯃꯈꯣꯟꯖꯤꯅꯔ ꯈꯪꯗ‌ꯦꯅ‌ꯦ
ꯍꯣꯏ ꯇꯥꯗ‌ꯦ ꯅꯨꯡꯁꯥ ꯑꯃꫭꯛ ꯁꯥꯗꫭꯔꯛꯑꯦ ꯍꯥꯏꯁꯤꯅꯦ ꯑꯩꯅ
ꯎꯝ ꯅꯣꯏ ꯇꯥꯕ꯭ꯔꯣ ꯅꫭꯡ
ꯇꯥꯗ‌ꯦꯕ
ꯑꯪ ꯉꯁꯥꯏ ꯆꯥꯛ ꯆꯥ ꯇꫭꯛꯄꯩ ꯐꯃꯨꯡꯁꯤꯗ ꯀꯥꯈꯠꯂꯒꯅ‌ꯦ ꯑꯩ ꯇꯨꯝꯅꯤꯡꯕꯅꯁꯨ ꯂꯣꯏꯔꯝꯅꯦ ꯑꯩꯁꯦ
ꯇꯨꯝꯊꫭꯡꯑꫭ ꯉꯥꯛ ꯂꯩꯔꯒ
ꯇꯨꯝꯃꫭꯏꯑꯦ ꯑꯩ ꯇꯨꯝꯃꫭꯏꯑꯦ ꯍꯣꯔ‌ꯦꯟ ꯅꯨꯡꯗꯥꯡ ꯍꯣꯔ‌ꯦꯟ ꯅꯨꯡꯗꯥꯡ ꯉꯟꯇꯥ ꯇꯨꯝꯗꯣꯏꯅꯤ
ꯎꯝ ꯅꯨꯡꯊꯤꯟ ꯇꯨꯝꯁꯤꯟꯕ ꯇꯜꯂꯦꯒꯗꯨꯔꯣ
ꯍꯣꯏ ꯇꯜꯂꯤ ꯑꯩ ꯉꯥꯛ ꯂꯩꯔ ꯍꯧꯒꯠꯂꯒ ꯏꯁꯨꯖꯔꯒ ꯕꯖꯥꯔ ꯕꯖꯥꯔ ꯆꯠꯂꯨꯒꯦ ꯄꯤꯁꯨꯝ ꯄꯤꯁꯨꯝ ꯐꯣꯏꯗꯣꯛꯎꯒꯦ ꯄꯤꯁꯨꯝꯁꯨꯦ ꯌꯥꯗ꯭ꯔꯦ ꯄꯤꯁꯨꯝꯐꫭꯏꯗ ꯀꯨꯏꯔꯦ ꯊꯥ ꯑꯃ ꯍꯦꯟꯖꯜꯂꯛꯑꯦ
ꯐꫭꯏꯗꯣꯛꯑꯣ ꯑꯩꯗꯤ ꯌꯥꯝ ꯍꯥꯎꯒꯟꯗꯦ ꯍꯥꯏꯗꯤ ꯅꯪ ꯄꯤꯁꯨꯝ ꯌꯥꯝ ꯃꯔꯥꯡ ꯀꯥꯏꯕꯅꯤꯅ ꯃꯤꯅ ꯐꯣꯏꯗ꯭ꯔꯗꯤ ꯅꯪꯅ ꯐꯣꯏꯕ ꯉꯝꯃꯣꯏ
ꯉꯝꯃꯣꯏ ꯑꯥ ꯄꯤꯁꯨꯝꯁꯦ ꯐꫭꯏ ꯑꯩꯅ ꯃꯈꯥꯏ ꯈꯔ ꯈꯔ ꯆꯥꯎꯕ ꯈꯣꯏꯔꯒꯁꯨꯅꯦ ꯃꯊꯛꯀꯤ ꯃꯆꯥ ꯃꯆꯥ ꯃꯣꯏꯅꯗꯤ ꯄꯤꯁꯨꯝ ꯑꯥ ꯂꯥꯏꯕꯛ ꯇꯥꯅ ꯐꯣꯏꯗꯣꯛꯄꯤꯔꯛꯄꯅ ꯁꯤꯠ ꯅꯥꯟꯕꯗꯣ ꯃꯣꯏꯅ ꯍꯦꯜꯂꯦꯕ
ꯎꯝ ꯎꯝ ꯗꯨꯅ‌ꯦ ꯍꯥꯏꯁ‌ꯦ ꯃꯆꯥ ꯃꯆꯥ ꯇꯨ ꯈꯔ ꯑꯗꯨꯝ ꯍꯧꯒꯜꯂꯦꯕ ꯅꯪꯁꯨ
ꯍꯥꯎꯋꯤ ꯄꯤꯁꯨꯝꯁꯤꯁꯨ ꯑꯩ ꯑꯩ ꯄꯤꯁꯨꯝ ꯌꯥꯝꯅ ꯄꯤꯁꯨꯝ ꯅꯈꯣꯏ ꯁꯤ ꯁꯤꯗ ꯊꯦꯡꯅꯕꯕꯨꯗꯤ ꯄꯤꯁꯨꯝꯁꯦ ꯐꯣꯏꯔꯀꯥꯟꯗ ꯊꯦꯡꯅꯔ‌ꯦꯗꯅ
ꯎꯝ
ꯄꯁꯨꯝ ꯐꫭꯏ ꯗ꯭ꯔꯤ ꯉꯩꯗꯤ ꯑꯩ ꯄꯤꯁꯨꯝ ꯈꯨ ꯆꯥꯎꯁꯤꯗꯤ ꯆꯥꯎꯑ‌ꯦꯃꯤ ꯑꯃ ꯃꯈꯥ ꯑꯁꯥꯏꯁꯤꯗꯁꯨ ꯑꯁꯥꯏ ꯑꯃ ꯃꯤꯠꯀꯤ ꯏꯁꯥꯒꯤ ꯄꯣꯝꯊꯔꯛꯄ ꯃꯤ ꯃꯤꯊꯛꯀꯤ ꯑꯁꯥꯏꯅ ꯄꯣꯝꯊꯔꯛꯄ ꯄꯁꯥꯏꯁꯤꯕꯨꯎ ꯍꯧꯔꯦꯀꯣ
ꯎꯝ
ꯑꯗꯣ ꯃꯆꯥ ꯃꯆꯥ ꯍꯧꯋꯦꯕ ꯑꯃꯨꯛ ꯂꯥꯏꯁꯦ ꯑꯗꯨꯗꯒꯤ ꯄꯤꯁꯨꯝ ꯃꯈꯥꯒꯤ ꯃꯥꯏ ꯕꯣꯛ ꯁꯦꯞ ꯇꯥꯔꯛꯄꯒꯤꯁꯤ ꯃꯈꯥꯒꯤꯗꯁꯨ ꯍꯧꯋꯤ ꯑꯗꯨꯝ ꯐꯖꯅ ꯍꯥꯎꯋꯦꯕ ꯑꯩꯁꯨ ꯃꯊꯛꯁꯤ ꯗꯤ ꯍꯧꯋꯦ ꯍꯟꯗꯛꯇꯤ ꯑꯃꯨꯛ ꯀꯩꯅꯣ ꯑꯩꯈꯣꯏ ꯀꯥ ꯅꯀꯟꯒꯤ ꯑꯉꯥꯡꯗꯨꯅ ꯐꯣꯏꯕꯗ ꯈꯔꯕꯨ ꯄꯤꯛꯈ꯭ꯔꯕꯅꯤ
ꯎꯝ ꯃꯔꯥꯡ ꯈꯔ ꯀꯥꯏꯖꯩꯌꯦꯕ ꯅꯠꯇ꯭ꯔꯥ
ꯎꯝ ꯃꯁꯥꯏ ꯃꯔꯥꯡ ꯀꯥꯏꯖꯩꯕ
ꯎꯝ
ꯄꯤꯁꯨꯝꯖꯨ ꯗꯨꯝ ꯆꯥꯎꯅ ꯊꯣꯛꯂꯦꯕ ꯄꯤꯛꯄ ꯑꯩꯈꯣꯏ ꯄꯤꯁꯨꯝ ꯄꯤꯛꯄ ꯃꯤꯗꯣ ꯑꯣꯏꯗꯦꯕ
ꯑꯩꯒꯤꯗꯤ ꯑꯩꯈꯣꯏ ꯃꯥ ꯂꯧꯗꯅ ꯄꯥꯠꯇ꯭ꯔꯤꯛ ꯄꯥꯔꯦ ꯑꯩꯈꯣꯏ ꯃꯥ ꯄꯤꯁꯨꯝ ꯑꯝꯇ ꯍꯧꯗꯦꯕ ꯑꯩꯅꯕꯨ ꯈꯔ ꯍꯧ
ꯈꯣꯏꯁꯨ ꯑꯩꯈꯣꯏ ꯏꯅꯝꯃꯖꯦ ꯄꯤꯁꯨꯝ ꯀꯩꯀꯩ ꯈꯔ ꯍꯧꯗꯦꯕ ꯑꯗꯨꯗꯨꯅ ꯍꯥꯏꯗꯤ ꯑꯩꯈꯣꯏ ꯎꯝ ꯑꯩꯈꯣꯏ ꯑꯊꯣꯝ ꯈꯣꯏ ꯏꯆꯥꯁꯤꯡ ꯍꯥꯏꯗꯤ ꯑꯊꯣꯝꯕꯤꯁꯦ ꯃꯁꯛꯄꯨꯗꯤ ꯐꯖꯔꯁꯨ ꯄꯤꯁꯨꯝ ꯀꯀꯩꯁꯦ ꯈꯔ ꯃ ꯃꯨꯨꯕ ꯋꯥꯠꯄꯗꯣ
ꯎꯝ
ꯑꯣꯏꯕꯅꯤ ꯑꯩꯈꯣꯏ ꯏꯕꯨꯡꯉꯣꯁꯨ ꯑꯣꯏꯕꯅꯦ ꯑꯩꯈꯣꯏꯅ ꯉꯁꯤꯗꯤ ꯑꯩꯈꯣꯏ ꯏꯕꯨꯡꯉꯣꯗꯣ ꯐꯨꯗꯠꯄꯅꯤ ꯑꯩ ꯉꯁꯤ ꯑꯩꯈꯣꯏ ꯑꯉꯥꯡꯗꯣ ꯐꯨꯗꯠꯄꯅꯦ ꯑꯩꯅ
ꯃꯃꯥ ꯃꯄꯥ ꯂꯩꯇ꯭ꯔꯤ ꯀꯥꯟꯗ ꯐꯨꯔꯤꯔꯕ
ꯍꯣꯏ ꯍꯣꯏ ꯑꯜꯂ‌ꯦꯕꯀꯣ ꯃꯃꯥ ꯁꯨꯝ ꯍꯥꯏꯗꯤ ꯑꯩꯈꯣꯏ ꯇꯥꯃꯣ ꯍꯣꯏꯗ‌ꯣ ꯃꯣꯏꯅ ꯆꯠꯇꯣꯏ ꯂꯝꯗꯨꯁꯨ ꯈꯔ ꯒꯥꯔꯤ ꯀꯩ ꯈꯔ ꯅꯨꯡꯉꯥꯏ ꯇꯦꯅ ꯒꯥꯔꯤꯗꯣ ꯁ‌ꯦ ꯆꯠꯂꯁꯦꯅ ꯃꯣꯏ ꯏꯅꯝꯃꯅꯦ ꯑꯩꯈꯣꯏꯗꯣꯝꯆꯥꯅꯦ ꯃꯣꯏ ꯃꯔꯤ ꯆꯠꯂꯦꯕ ꯑꯩꯈꯣꯏ ꯕꯨꯡꯉꯣ ꯖꯤꯅ ꯍꯤ ꯑꯩꯈꯣꯏꯕꯨꯡꯉꯣꯖꯦ ꯌꯥꯝꯅ ꯀꯗꯔ ꯐꯥꯗ꯭ꯔꯁꯨ ꯀꯜꯂꯦꯕ ꯁꯤꯉꯥꯡꯖꯦ ꯈꯪꯕ꯭ꯔꯥ ꯀꯗꯔ ꯈꯨꯍꯩꯑꯝꯅꯦ ꯑꯗꯨꯒ ꯆꯥꯛ ꯆꯥꯕꯖꯦ ꯍꯤꯟꯖꯥꯡ ꯑꯍꯥꯎꯕ ꯊꯣꯡꯗ꯭ꯔꯗꯤ ꯆꯥꯔꯣꯏꯅ ꯈꯪꯕ꯭ꯔꯥ ꯃꯃꯥ ꯃꯇꯨꯡ ꯏꯟꯅꯒꯦ ꯇꯧꯔꯤꯕ
ꯏꯁ
ꯑꯗꯨꯗꯨꯒꯤ ꯑꯩꯅꯅꯦ ꯅꯪ ꯊꯣ ꯑꯈꯣꯏ ꯆꯦ ꯑꯈꯣꯏ ꯆꯦꯖꯦ ꯀꯤꯕꯅꯦ ꯃꯥꯅ ꯈꯪꯕ꯭ꯔꯥ ꯑꯩ ꯑꯩꯅ ꯑꯃꯨꯛ ꯀꯌꯥ ꯀꯤꯗꯝꯅꯦ ꯑꯩꯈꯣꯏꯆꯦꯗꯤ ꯀꯤꯕꯅꯦꯕ ꯃꯥ
ꯎꯝ
ꯈꯣꯏꯆꯦꯅ ꯅꯪ ꯊꯨꯅ ꯀꯨꯝꯊꯧ ꯑꯩꯟ ꯍꯨꯖꯤꯛ ꯂꯥꯛꯇꯅ ꯏꯟ ꯏꯟꯊꯗ꯭ꯔꯤꯉꯥꯏꯗ ꯍꯥꯏꯕꯗꯒꯤ ꯃꯥꯖꯦ ꯀꯨꯝꯊꯔꯦ ꯀꯨꯝ ꯊꯔꯒꯅ‌ꯦ ꯂꯥꯛꯑꯦ ꯑꯗꯨꯒ ꯀꯞꯄ ꯆ ꯀꯞꯄꯒ ꯐꯃꯨꯡꯁꯤꯗ ꯀꯥꯒ꯭ꯔꯦ ꯑꯩꯅ ꯑꯗꯌꯥꯝ ꯂꯝꯍꯦꯜꯂꯤꯗꯣ ꯀꯔꯤꯒꯤꯅꯣ ꯆꯠꯆ ꯆꯠꯂꯝꯗꯥꯏꯁꯤꯗ ꯃꯤꯒꯤ ꯊꯕꯛ ꯑꯝ ꯆꯠꯄꯗ ꯍꯥꯏꯔꯨ ꯀꯥꯔꯗꯒꯤ ꯃꯥꯥꯏ ꯄꯥꯏ ꯆꯤꯡꯊꯔꯒ ꯃꯥ ꯐꯃꯨꯡꯗ ꯀꯥꯔꯒ ꯀꯞꯈ꯭ꯔꯦ ꯍꯤꯛ ꯍꯤꯛꯀ ꯂꯥꯎꯔꯒ ꯑꯗꯨꯗꯨꯒ ꯑꯩꯅ ꯀꯩꯅꯣ ꯅꯪꯅ ꯀꯞꯄꯤꯗꯣ ꯀꯔꯤꯒꯤꯅꯣ ꯆꯥꯛ ꯆꯥꯁꯦ ꯂꯥꯎ ꯍꯥꯏꯕꯅꯦ ꯑꯩꯅ ꯅꯉꯣꯟꯗ ꯍꯥꯏꯔꯤꯖ‌ꯦ ꯅꯪꯅ ꯁꯤꯗ ꯀꯞꯅꯤꯡꯉꯤꯁꯦ ꯀꯔꯤꯒꯤꯅꯣ ꯃꯥꯅ ꯆꯥ ꯃꯥ ꯆ ꯃꯥ ꯆꯥꯛ ꯆꯥꯅꯤꯡꯗꯦ ꯃꯥ ꯇꯤꯚꯤ ꯌꯦꯡꯉ ꯂꯩꯒꯦꯌꯦ ꯃꯥ ꯍꯥꯏꯕ ꯑꯩꯅ ꯅꯪ ꯇꯤꯕꯤꯖꯦ ꯁꯨꯡꯌꯦꯡ ꯌꯦꯡꯕ ꯌꯥꯔꯣꯏ ꯆꯥꯛ ꯆꯥꯗ꯭ꯔꯤ ꯃꯈꯩ ꯅꯪ ꯊꯨꯅ ꯀꯨꯝꯍꯧ ꯂꯥꯎ ꯍꯥꯏꯔꯒ ꯐꯃꯨꯡꯁꯤꯗꯩ ꯆꯤꯡꯊꯕ ꯊꯥꯔ ꯆꯤꯡꯊꯔꯒ ꯑꯃ ꯃꯣꯏꯒꯤ ꯑꯅꯝ ꯀꯟꯕꯩ ꯍꯧꯅꯕꯤ ꯍ ꯍꯥꯎꯒꯣꯠꯂꯣ ꯌꯥꯗꯕꯤ ꯑꯃ ꯍꯞꯆꯤꯜꯂꯒ ꯂꯩꯕꯤꯗꯣ ꯈꯪꯕ꯭ꯔꯥ
ꯍꯣ ꯍꯣꯏ
ꯑꯥ ꯑꯗꯨꯃꯥꯏꯅ ꯇꯧꯋꯦ ꯑꯩꯅ ꯀꯣ ꯃꯁꯤ ꯉꯥꯡꯖꯤ ꯇꯧꯔꯤꯖꯦ ꯌꯦꯡꯉꯣꯅꯦ ꯍꯥꯏꯔꯦ ꯆꯤꯟꯖꯤꯒ ꯈꯔ ꯊꯤꯔꯒꯅꯦ ꯈꯪꯕ꯭ꯔ ꯃꯁꯤ ꯐꯨꯕꯅꯦ ꯑꯩꯅ ꯁꯣꯝ ꯁꯣꯝꯅ ꯑꯃꯨꯛ ꯑꯩꯈꯣꯏ ꯕꯥꯖꯤꯅ ꯀꯩ ꯀꯔꯤ ꯇꯧꯔꯤ ꯑꯩꯈꯣꯏ ꯕꯥꯖꯤ ꯑꯩꯈꯣꯏ ꯃꯥꯗ ꯑꯃꯨꯛ ꯆꯥꯛꯇꯣ ꯊꯤꯔꯝꯕ ꯈ ꯍꯪꯗꯣꯡ ꯈꯔ ꯂꯩꯌꯦꯕ ꯍꯪꯗꯣꯡꯁꯦ ꯃꯅꯝ ꯅꯝꯕ ꯇꯥꯔꯦ ꯈꯣꯏ ꯕꯥꯖꯤꯅ ꯑꯩꯖꯦ ꯀꯟꯅ ꯀꯧꯔꯤ ꯀꯣ ꯈꯣꯏ ꯃꯥꯅ ꯀꯧꯅ ꯁꯨꯝꯗ ꯑꯉꯥꯡ ꯀꯧꯔꯛꯏꯅꯦꯅ ꯃꯨꯛ ꯍꯥꯏꯅ ꯑꯩꯅ ꯏꯕꯨꯡꯉꯣ ꯅꯪꯖ‌ꯦ ꯐꯠꯇꯦꯗꯀꯣꯁꯦ ꯌꯦꯡꯉꯣ ꯅꯪ ꯆꯥꯛ ꯆꯥꯕꯩ ꯀꯧꯅꯕꯗ ꯃꯌꯥꯝꯁꯦ ꯈꯠꯅꯔꯦ ꯌꯦꯡꯉꯣ ꯏꯕꯨꯡꯉꯣ ꯑꯗ꯭ꯌꯥꯝ ꯒ꯭ꯌꯥꯟ ꯇꯥꯗ꯭ꯔꯤꯗꯣ ꯀꯔꯤꯒꯤꯅꯣ ꯀ꯭ꯂꯥꯁ ꯇꯨꯒ ꯍꯥꯏꯔ ꯄꯤꯛꯄ ꯅꯠꯇꯦ ꯉꯥꯡꯕꯅ‌ꯦ ꯑꯁꯤꯉꯥꯡ ꯁꯤ ꯌꯥꯔꯔꯣꯏ ꯍꯥꯏꯕ ꯄꯨꯔꯥ ꯁ꯭ꯄꯣꯏꯜ ꯇꯧꯗꯣꯔꯦ ꯍꯥꯏꯕ ꯑꯩꯈꯣꯏ ꯏꯅꯝꯃꯅ
ꯀꯩꯒꯤꯅꯣ ꯃꯥꯅ ꯍꯤꯟꯖꯥꯡ ꯑꯍꯥꯎꯕ ꯅꯠꯇ꯭ꯔꯗꯤ ꯆꯥꯔ‌ꯣꯏꯀ ꯇꯧꯏꯗꯨꯕꯨ
ꯇꯧꯋ‌ꯦ ꯏꯕꯦꯝꯃ ꯍꯧꯖꯤꯛꯇꯤ ꯈꯔꯕꯨ ꯐꯔꯕꯅꯦ ꯍꯧꯖꯤꯛꯇꯤ ꯈꯔꯕꯨ ꯐꯔꯦ ꯏꯃꯥ ꯎꯝ ꯑ ꯅꯣꯡ ꯀꯥꯟꯅ ꯇꯥꯏꯌꯦ ꯑ ꯅꯣꯡ ꯅꯨꯡꯁꯤꯠ ꯇꯧꯔꯤꯌꯦ ꯑꯩ ꯊ‌ꯣꯡ ꯊꯤꯡꯖꯤꯟꯒꯦꯀꯣ ꯄꯥꯏꯌ‌ꯣꯀꯣ ꯗꯨꯝ ꯎ ꯃꯥ ꯂꯧꯁꯤꯜꯂ‌ꯣ ꯂꯧꯁꯤꯜꯂ‌ꯣ ꯁ ꯁꯠ ꯆꯪꯉꯣꯅꯦ
ꯑꯈ‌ꯣꯏ ꯅꯨꯡꯁꯥ ꯁꯥꯗꯣꯔ‌ꯦꯑꯦ
ꯀ ꯌꯥꯎꯋꯦꯕ ꯑꯁ ꯂꯥꯛꯑꯅꯤ ꯂꯥꯛꯑꯅꯤ ꯅꯨꯡꯁꯤꯠꯀ ꯌꯥꯎꯋꯦ
ꯉꯥꯛꯇꯪ ꯂꯩꯔꯗꯤ ꯌꯧꯔꯛꯄ ꯌꯥꯔꯦꯅꯦ ꯑꯗꯨꯗ‌ꯦ
ꯌꯧꯔꯛꯑꯅꯤ ꯉꯥꯛꯇꯪꯅ ꯑꯩꯈꯣꯏꯁꯤꯗ ꯒ꯭ꯔꯣꯡ ꯒ꯭ꯔꯥꯎ ꯒ꯭ꯔꯥꯎꯣꯡ ꯒ꯭ꯔꯥꯎ ꯑꯩꯅ ꯉꯁꯤ ꯁꯥꯗꯦ ꯍꯥꯏꯗ꯭ꯔꯥ
ꯎꯝ ꯎꯝ
ꯁꯥꯗꯦ ꯁꯗꯦ ꯑꯩꯈꯣꯏ ꯍꯧꯖꯤꯛ ꯁꯥꯗꯦꯕ ꯁꯤꯗ ꯎꯝ ꯅꯨꯡꯁꯤꯠꯀ ꯒ꯭ꯔꯣꯡ ꯒ꯭ꯔꯥꯡ ꯇꯧꯔꯝ ꯃꯅꯤꯡꯈꯩ ꯊꯣꯡ ꯂꯨꯁꯤꯟꯗ꯭ꯔꯁꯤꯅꯦ
ꯅꯣꯏ ꯑꯗꯣ ꯅꯥꯀꯜꯂꯣꯝ ꯁꯥꯏꯗꯠꯇꯤ ꯃꯝꯃꯦ
ꯃꯝꯃꯦ ꯑꯁ ꯑꯩꯅ ꯕꯖꯥꯔ ꯆꯥꯀꯦ ꯈꯜꯂꯤꯉꯩꯗꯤ ꯅꯣꯡꯃꯁꯛ ꯇꯥꯔꯤꯁꯤꯕ
ꯉꯥꯏꯍꯥꯛꯇ ꯉꯥꯏꯔ ꯃ ꯑꯩ ꯍꯥꯡꯖꯈ꯭ꯔꯅꯤ ꯁꯣꯝ ꯅꯥꯀꯟ ꯌꯧꯔꯛꯄꯗꯣ
ꯪ ꯉꯁꯤꯗꯤ ꯅꯣꯡ ꯌꯥꯝ ꯇꯥꯏ ꯍꯥꯏꯕ ꯉꯔꯥꯡꯁꯨ ꯅꯣꯡ ꯌꯥꯝ ꯇꯥꯏꯑꯕ ꯑꯩ ꯁꯥ ꯁꯇꯤꯟ ꯑꯝꯇ ꯑꯩꯈꯣꯏ ꯆꯩ ꯗꯨꯀꯥꯟꯗꯒꯤ ꯂꯧꯔꯨꯕ ꯇꯥꯔꯦ
ꯅꯣꯏ ꯆꯦ ꯗꯨꯀꯥꯟ ꯁꯥꯇꯤꯟꯁꯨ ꯌꯥꯎꯔꯕꯣ
ꯌꯥꯎꯔꯦ ꯁꯥ ꯁꯪ ꯌꯥꯎꯔꯦ ꯑꯩꯅꯅꯦ ꯑꯦ ꯀ ꯁꯥꯇꯤꯟꯒ ꯌꯥꯎꯔꯕ ꯍꯥꯏꯁꯦ ꯌꯥꯎꯔꯦ ꯑꯩꯅ ꯑꯁ ꯑꯩꯉꯩꯅ ꯌꯥꯝ ꯌꯥꯎꯔꯝꯃꯤꯅ ꯑꯩ ꯅꯣꯏ ꯌꯥꯝ ꯌꯥꯎꯔꯝꯃꯤꯅ ꯑꯩꯅ
ꯅꯪꯅ ꯂꯧꯅꯤꯡꯕꯩ ꯍꯪꯉꯛꯏꯅꯦꯗꯤ ꯈꯪꯗꯦ ꯈꯪꯉꯝꯅꯦ
ꯑꯦ ꯈꯪꯉꯦꯍꯦ ꯃꯥ ꯅꯪꯅ ꯑꯩꯉꯣꯟꯗ ꯄꯣꯠ ꯂꯧꯕꯥꯝꯗ ꯈꯜ ꯂꯩꯌꯣꯍꯦ
ꯐꯥꯔꯝ ꯑꯈꯣꯏ ꯆꯦꯅ ꯑꯩꯅ ꯑꯃꯨꯛ ꯈꯣꯡꯒ꯭ꯔꯥꯎ ꯑꯃ ꯈꯨꯔ ꯃꯈꯥ ꯌꯧꯕꯤꯗꯣ ꯖꯣꯔꯁꯇꯣ
ꯎꯝ ꯎꯝ
ꯑꯗꯨꯗ ꯃꯣꯏꯗꯤ ꯌꯥꯎꯍꯧꯕꯗ ꯈꯔ ꯄꯤꯛꯑꯦꯕ ꯕꯦꯒꯤ ꯑꯣꯏꯍꯧꯗꯣꯏꯕ ꯈꯪꯉꯕ
ꯎꯝ
ꯑꯗꯨꯗꯨꯒꯤ ꯑꯩꯅ ꯉꯁꯤ ꯏꯇꯩꯗꯣ ꯄꯣꯇꯤ ꯄꯨꯔꯕꯨꯗꯤ ꯆꯠꯂꯦ ꯍꯥꯏꯕꯅꯦ ꯑꯗꯣ ꯄꯣꯠ ꯆꯤꯄꯠꯇꯨꯗ ꯑꯩꯅ ꯌꯥꯎꯕ꯭ꯔꯥ ꯍꯪꯕꯅꯤ ꯃꯥꯅ ꯌꯥꯎꯔꯝꯕꯁꯨ ꯌꯥ ꯌꯥꯎꯔꯝꯃꯗꯤ ꯄꯨꯔꯛꯀꯅꯤꯅ ꯍꯥꯏꯔꯛꯄ ꯑꯅꯤꯅ ꯑꯗꯨ ꯍꯣꯔꯦꯟ ꯅꯪ ꯍꯜꯂꯛꯄꯒꯤꯗ ꯑꯩ ꯄꯣꯠꯁꯤꯦ ꯈꯔꯁꯨ ꯂꯩꯕꯤꯌꯣꯅ ꯍꯥꯏꯕꯅꯦꯕ ꯑꯩꯅ ꯃꯉꯣꯟꯗ ꯑꯗꯨꯗꯒꯤ ꯒꯥꯔꯤꯗꯨꯁꯨ ꯌꯥꯗ꯭ꯔꯦ ꯍꯥꯏꯕ ꯒꯥꯔꯤꯗꯨꯁꯨ ꯁꯦꯝꯃꯟꯗ꯭ꯔꯗꯤ ꯌꯥꯔꯔꯣꯏ ꯍꯥꯏꯕ
ꯍꯥꯏꯖꯔꯅꯤ ꯃꯥꯏꯌꯣꯟ ꯑꯣꯏꯅ ꯇꯩꯗꯨꯅꯥꯟ ꯊꯣꯏꯅ ꯂꯥꯛꯄ ꯈꯨꯗꯤꯡꯒꯤ ꯄꯣꯠ ꯑꯃꯃꯝ ꯂꯧꯔ ꯆꯠꯈꯤ ꯑꯗꯨꯅ
ꯍꯥꯏꯕ ꯍꯥꯏꯃꯟꯗꯦ ꯍꯥꯏꯕ ꯍꯥꯏꯃꯟꯗꯤ ꯑꯥꯎ
ꯑꯃꯃꯝꯇꯪ ꯂꯧꯕꯕꯨ ꯀꯩ ꯇꯧꯋꯦꯒꯦ ꯅꯠꯇ꯭ꯔꯥ
ꯑꯩꯁꯥꯏ ꯑꯗꯨꯒꯤ ꯋꯥꯗꯤ ꯉꯔꯥꯡꯗꯤ ꯑꯩ ꯆꯠꯂꯒ ꯑꯩꯅ ꯉꯔꯥꯡ ꯕꯦꯠ ꯂꯧꯔꯣꯏ ꯍꯥꯏꯕꯗꯣ ꯀꯣꯟꯅ ꯉꯇꯉꯥꯏꯈꯣꯕ ꯑꯗꯨꯗ ꯑꯩꯗꯤ ꯑꯩꯅ ꯐꯥꯒꯤꯔꯣꯏ ꯀꯩꯔꯣꯏ ꯍꯥꯏ ꯀꯦ ꯍꯥꯏꯔ ꯀꯩ ꯅꯪꯒꯤꯗꯤ ꯀꯩꯝ ꯈꯟꯂꯨꯅꯨꯗꯥ ꯑꯩꯅ ꯂꯤꯁ ꯑꯁꯥꯡꯕ ꯑꯃ ꯁꯦꯝꯃ ꯊꯝꯃꯕꯅꯦ ꯍꯌꯦꯡ ꯃꯥꯏ ꯅꯪꯉꯣꯟꯗ ꯄꯤꯅꯕ ꯍꯥꯏꯅ
ꯄꯩꯁꯥꯔꯕ
ꯑꯩꯅ ꯂꯧꯈꯤꯕꯁꯤꯡꯗꯣ ꯑꯗꯨꯗꯒꯤ ꯂꯤꯁ ꯑꯁꯥꯡꯕ ꯑꯃ ꯁꯦꯝꯃ ꯊꯝꯃꯝꯅꯦꯌꯦ ꯍꯌꯦꯡꯋꯥꯏ ꯅꯥꯉꯣꯟ ꯗꯥ ꯄꯤꯅꯕ ꯅꯪꯒꯤꯗꯤ ꯀꯦꯝ ꯈꯜꯂꯨꯅꯨ ꯑꯩꯅ ꯍꯌꯦꯡꯋꯥꯏ ꯅꯪꯒꯤꯗꯤ ꯂꯤꯁ ꯑꯁꯥꯡꯕ ꯑꯃ ꯄꯤꯕꯤꯔꯗꯧꯅꯤ
ꯁꯤ ꯇꯥꯔꯕꯅꯦ ꯃꯥꯏꯅ ꯍꯥꯏꯖꯔꯛꯑ ꯑꯗꯨ
ꯑꯥ ꯅꯪꯗꯤ ꯍꯌꯦꯡꯋꯥꯏ ꯅꯪ ꯅꯪꯅ ꯊꯕꯛꯒ ꯇꯧꯕꯤꯁꯅꯣ ꯅꯪ ꯑꯗꯨꯒ ꯅꯪꯒꯤꯗꯤ ꯑꯩꯅ ꯂꯤꯁ ꯑꯁꯥꯡꯕ ꯑꯃ ꯄꯤꯔꯛꯑꯅꯤꯕ
ꯅꯣꯏ ꯆꯦꯅ ꯍꯥꯏꯔꯛꯑꯕ
ꯑꯇꯩ ꯇꯩꯩꯅ ꯅꯣꯛꯄꯗ ꯑꯣ ꯑꯩꯅ ꯏꯇꯩꯗ ꯚꯦꯜ ꯑꯃ ꯂꯧꯋꯦ ꯍꯥꯏꯕꯗꯣ ꯉꯔꯥꯡ
ꯎꯝ
ꯕꯦꯜꯇꯣ ꯀꯌꯥꯅꯣ ꯀꯌꯥꯅꯣ ꯍꯪꯕ ꯑꯗꯨꯝ ꯅꯣꯏꯅꯁꯨ ꯀꯌꯥ ꯄꯤꯒꯦ ꯍꯥꯡꯉꯛꯄꯗ ꯑꯗꯨꯝ ꯈꯨꯝꯅꯕ ꯍꯥꯏꯅ ꯑꯩꯅꯗꯤ ꯍꯪꯖꯕꯅꯦꯕ ꯑꯗꯨꯗ ꯅꯪꯅ ꯀꯥꯏꯒꯤꯅꯣ ꯄꯩ ꯁ ꯃꯃꯟꯗ ꯍꯪꯉꯤꯗ ꯄꯩꯁꯥ ꯄꯤꯁꯨ ꯄꯤꯔꯣꯏꯗꯕꯗꯌꯦ ꯑꯩ ꯗꯨꯗ ꯀꯩ ꯈꯨꯝꯗꯣꯏꯅꯣ ꯑꯩꯅ ꯍꯪꯉꯤꯅꯤ ꯀꯩꯅꯣ ꯑꯗꯨ ꯑꯗꯨꯃ ꯑꯩꯅ ꯍꯪꯉꯤꯗꯣ ꯍꯥꯏꯗꯤ ꯄꯤ ꯄꯤꯔꯣꯏꯗꯝꯅꯤꯅ ꯃꯥꯅ ꯍꯥꯏꯗꯣꯏꯁꯦ ꯇꯥꯡ ꯇꯥꯡꯅꯅꯦꯕ ꯆꯝꯕ꯭ꯔꯤ ꯒꯥꯏꯅ ꯑꯩꯅ ꯆꯠꯂꯣꯍꯦ ꯗꯨꯝ ꯍꯥꯏꯅꯤ ꯍꯥꯏꯖꯤꯟꯂꯣꯀ ꯈꯣꯏꯆꯦ ꯖꯤꯅꯅꯦ ꯑꯩꯉꯣꯟꯗ ꯈꯥꯏꯖꯟꯗꯣꯏꯕ ꯃꯥꯒꯤ ꯆꯪ
ꯅꯨꯡꯕꯨ ꯅꯨꯡꯉꯥꯏꯔꯤꯌꯦ
ꯎꯝ ꯅꯨꯡꯉꯥꯏꯔꯦ ꯍꯥꯏꯗꯤ ꯑꯗꯨꯝ ꯐꯥꯒꯤ ꯖꯣꯒꯥꯏ ꯍꯧꯅꯔꯅꯤꯅꯀꯣ ꯑꯗꯨꯒꯤ ꯏꯇꯩꯅ ꯅꯪ ꯏꯇꯩꯅ ꯅꯪ ꯍꯦꯛ ꯊꯕꯛ ꯈꯜꯂꯛꯑꯕ ꯅꯪꯒꯤꯁꯤꯗ ꯑꯩꯅ ꯗ꯭ꯔꯦꯁꯁꯨ ꯄꯤꯅꯤ ꯄꯩꯁꯥꯖꯨ ꯄꯤꯅꯤ
ꯊꯕꯛ ꯅꯠꯇꯦꯕ ꯀꯣꯆꯤꯡ ꯀꯣꯆꯤꯡ ꯊꯥꯕꯩꯗꯣ ꯈꯜꯂꯛꯑꯗꯤ ꯗ꯭ꯔꯦꯁꯁꯨ ꯄꯤꯅꯤ ꯄꯩꯁꯥꯖꯨ ꯄꯤꯅꯤꯌꯦ ꯃꯥ ꯍꯥꯏ
ꯎꯝ ꯑꯗꯣ ꯍꯥꯏꯔꯒ ꯅꯪ ꯀꯣꯏꯁꯟ ꯊꯥꯔꯛꯇꯦꯀꯣ
ꯍꯥꯥ
ꯀꯣꯏꯁꯟ ꯊꯥꯔꯛꯇ꯭ꯔꯤ ꯍꯥꯏꯕ
ꯃꯥ ꯑꯩꯅ ꯉꯔꯥꯡ ꯊꯥꯒꯦꯅ ꯆꯪꯉꯒꯅꯦ ꯑꯗꯨꯝ ꯀꯥꯎꯔ ꯊꯔꯛꯇꯔꯦ ꯄꯣꯠ ꯋꯥꯔꯤ ꯁꯥꯟꯅꯕꯖꯤꯗ ꯑꯗꯨꯝ ꯀꯥꯎ ꯂꯩꯔꯦ ꯍꯥꯏꯕ ꯑꯗꯣ ꯑꯩ ꯊꯝꯃꯒꯦ
ꯍꯣ ꯍꯣ ꯍꯣꯏ ꯊꯝꯃꯣ ꯊꯝꯃꯣ ꯎꯝ